ꯑꯗꯣ ꯇꯥꯕ꯭ꯔꯣ ꯇꯥꯕ꯭ꯔꯣ
ꯇꯥꯏꯌꯦ ꯇꯥꯏꯌꯦ
ꯎꯝ ꯀꯩꯗꯩꯅꯣ
ꯑꯩꯔꯣ ꯁꯨꯝ ꯊꯕꯛ ꯏꯟꯈꯥꯡ ꯇꯧꯔꯝꯕꯅꯤꯗ
ꯑꯣ ꯀꯩꯀꯩ ꯍꯤꯟꯖꯥꯡ ꯆꯥꯔꯕ
ꯑꯩꯈꯣꯏ ꯉꯁꯤꯗꯤ ꯀꯩꯅꯣ ꯁꯣꯏꯕꯨꯝ ꯊꯣꯡꯉꯦ
ꯑꯣ ꯁꯣꯏꯕꯨꯝ ꯊꯣꯡꯕ ꯍꯥꯎꯕꯅꯦ
ꯍꯥꯋꯦ
ꯉꯥ ꯌꯥꯎꯗ꯭ꯔꯣ
ꯉꯥꯗꯣ ꯑꯩꯈꯣꯏ ꯉꯥꯗꯣ ꯃꯔꯨ ꯑꯉꯥꯡꯖꯤꯡ ꯄꯅꯤꯅ ꯍꯥꯞꯇ꯭ꯔꯦ
ꯑꯣ
ꯑꯉꯥꯡꯁꯤꯡꯗꯣ ꯑꯩꯈꯣꯏ ꯃꯔꯨ ꯆꯉꯥ ꯆꯥꯕ ꯀꯤꯖꯩꯌꯦꯕ
ꯑꯥ
ꯑꯗꯨꯅ ꯉꯥ ꯍꯥꯞꯇ꯭ꯔꯦ ꯁꯣꯏꯕꯨꯝꯗꯨꯒ ꯈꯥꯃꯦꯟꯁꯤꯃ ꯈꯔ ꯑꯃ ꯍꯥꯞꯆꯤꯜꯂꯦ ꯑꯂꯨꯒ ꯇꯧꯔꯒ ꯊꯣꯡꯗꯔꯦ ꯅꯪꯗꯤ ꯀꯩ ꯏꯟꯖꯥꯡ ꯆꯥꯒꯦ ꯍꯥꯎꯋꯦ
ꯑꯩꯈꯣꯏ ꯃꯔꯣꯏ ꯊꯣꯡꯉꯦ ꯑꯁꯤꯗꯤ
ꯑꯣ ꯃꯔꯣꯏ ꯊꯣꯡꯕꯁꯨ ꯍꯥꯎꯕꯅꯦ
ꯎꯝ ꯍꯥꯎꯋꯦ ꯃꯔꯣꯏ ꯊꯣꯡꯕ ꯑꯧ ꯀꯥꯡ ꯀꯥꯡ ꯃꯇꯝꯅꯤꯅꯅꯦ
ꯑꯥꯎ ꯀꯃꯥꯏ ꯀꯃꯥꯏ ꯂꯦꯜꯂꯤꯒꯦ
ꯁꯨꯝ ꯈꯪꯗꯦꯅꯦ ꯁꯨꯝ ꯂꯩꯅꯦ
ꯊꯕꯛ ꯏꯪꯒꯥꯡꯗꯤ ꯆꯠꯇ꯭ꯔꯕꯣ
ꯊꯕꯛꯏ ꯏꯒꯥꯡ ꯍꯜꯂꯛꯑꯦ ꯄꯨꯡ ꯑꯍꯨꯝ ꯃꯔꯤꯗ ꯍꯜꯂꯛꯑꯦ ꯉꯍꯥꯛ ꯄꯣꯊꯥꯔꯝꯃꯤꯅꯦ
ꯑꯣ ꯉꯥꯏꯍꯥꯛ ꯄꯣꯊꯥꯔꯝꯃꯤꯅꯦ
ꯑꯥ ꯄꯨꯡ ꯃꯔꯤꯗ ꯍꯜꯂꯛꯑꯦ ꯊꯕꯛ ꯉꯍꯥꯛꯇ ꯍꯤꯠꯀꯦ ꯇꯤꯡꯊꯣꯛꯀꯦꯅ ꯇꯧꯔꯝꯃꯤꯕ
ꯃꯥꯅꯦ ꯑꯩꯈꯣꯏ ꯊꯕꯛꯁꯦ ꯂꯦꯞꯄ ꯌꯥꯗꯕꯅꯤꯅ
ꯃꯥꯅꯦ ꯊꯕꯛꯁꯦ ꯆꯠꯀꯅꯤ ꯇꯧꯕ ꯒꯅꯤ ꯉꯍꯥꯛꯁꯨ ꯄꯣꯊꯥꯕꯩ ꯃꯇꯝ ꯄꯤꯗ꯭ꯔꯗꯤ
ꯍꯣꯏ
ꯅꯣꯏ ꯂꯧꯁꯤꯡ ꯀꯃꯥꯏꯅ ꯇꯧꯕ ꯅꯣꯏꯔꯣꯝꯒꯤ
ꯂꯧꯁꯤꯡꯖꯦ ꯑꯩꯈꯣꯏꯁꯨꯅꯦ ꯇꯦꯛꯇꯔꯗꯤ ꯈꯣꯏꯍꯜꯂꯦꯕ ꯈꯪꯉꯕ
ꯑꯥ
ꯑꯗꯨꯒ ꯅꯣꯡꯖꯦ ꯅꯣꯡ ꯌꯥꯎꯗꯕꯁꯤꯗꯅꯦꯃꯦ ꯏꯁꯤꯡ ꯂꯩꯇꯦꯃꯦ
ꯑꯧ ꯍꯧꯖꯤꯛꯁꯦ ꯅꯣꯡ ꯇꯥꯗꯦꯀꯣ ꯖꯨꯟ ꯖꯨꯂꯥꯏ ꯌꯧꯔꯁꯦ ꯅꯣꯡ ꯇꯥꯗꯦꯕ
ꯅꯣꯡ ꯇꯥꯗꯦꯕ ꯈꯤꯠꯂꯤꯛ ꯀꯥꯕꯣꯛ ꯀꯥꯕꯣꯛ ꯈꯤꯛꯄꯁꯤꯅ ꯏꯁꯤꯡ ꯂꯩꯌꯨ ꯌꯥꯗꯦꯕ ꯇꯦꯛꯇꯔꯗꯤ ꯈꯣꯏꯗꯣꯛꯈ꯭ꯔꯕꯅꯦꯕ꯭ꯔꯥ ꯂꯧꯕꯨꯛꯇꯣ ꯑꯗꯨ ꯅꯣꯡ ꯍꯇꯥꯗꯩꯁꯤꯗ ꯂꯧ ꯍꯨꯟꯗ ꯂꯩꯔꯦꯃꯦ
ꯎꯝ ꯂꯧ ꯐꯔꯛꯇꯥꯕ ꯏꯁꯤꯡ ꯌꯥꯎꯗ꯭ꯔꯥꯗꯤ
ꯑꯥ ꯑꯗꯨ ꯃꯅꯥꯛꯇ ꯂꯩꯕ ꯈꯣꯝ ꯀꯣꯝ ꯆꯦꯟꯕ ꯏꯁꯤꯡꯗꯨꯁꯨ ꯂꯣꯏ ꯀꯪꯉꯦ ꯏꯁꯤꯡ ꯆꯤꯡꯐꯝ ꯂꯩꯇꯦꯃꯤ ꯑꯗꯨꯅꯅꯦꯃꯤ ꯋꯥꯔꯤꯁꯦ ꯍꯧꯖꯤꯛ
ꯎꯝ
ꯍꯟꯗꯛꯇꯤ ꯂꯧꯁꯤꯡꯁꯦ ꯏꯐꯠ ꯐꯠꯇꯧ ꯃꯥꯟꯗꯦ ꯅꯣꯡ ꯁꯤꯡ ꯆꯨꯗꯕꯅꯤꯅ
ꯑ ꯎꯝ ꯅꯣꯡꯖꯨꯗꯤꯌꯦ ꯄꯥꯠ ꯄꯥꯠꯀꯨꯝꯕꯗꯩ ꯆꯤꯡꯕꯗꯤ ꯌꯥꯗꯕ꯭ꯔꯥ
ꯄꯥꯠꯇꯣ ꯅꯛꯅꯗꯕ
ꯑꯣ
ꯑꯗꯨꯝ ꯂꯧꯁꯦ ꯊꯦꯡꯗꯧ ꯃꯥꯜꯂꯦ ꯑꯗꯨꯗꯤ
ꯑꯥ ꯊꯦꯡꯗꯧꯕ ꯃꯥꯜꯂꯦ
ꯑ ꯂꯧꯁꯦ ꯑꯗꯨꯝ ꯊꯦꯡꯁꯨ ꯊꯦꯡꯅꯕꯅꯦ ꯏꯁꯤꯡ ꯂꯩꯇ꯭ꯔꯗꯤ ꯑꯗꯒꯤ ꯐꯧ ꯅꯨꯡꯁꯨ ꯀꯌꯥ ꯄꯥꯟꯗꯕ꯭ꯔꯥꯕ ꯊꯦꯡ ꯏꯁꯤꯡ ꯋꯥꯠꯂꯗꯤ ꯐꯧꯕꯣꯠꯇꯣ ꯊꯣꯛꯇꯕ꯭ꯔꯕ
ꯑꯥ ꯊꯣꯛꯇꯦ ꯏꯁꯤꯡ ꯋꯥꯠꯂꯗꯤ ꯐꯧ ꯊꯣꯛꯑꯣꯏꯗꯣꯏꯅꯦ ꯐꯧꯁꯦ ꯑꯩꯈꯣꯏꯒꯤ ꯍꯥꯝꯃꯒ ꯇꯧꯕꯤꯗꯣ ꯑꯗꯨ ꯑꯣꯏꯅ ꯇꯧꯗꯣꯏꯅꯦꯕ ꯍꯣꯏ
ꯄꯥꯝꯕꯤꯗꯐꯥꯎꯗ ꯏꯁꯤꯡꯁꯦ ꯌꯥꯝꯅ ꯃꯔꯨ ꯑꯣꯏ ꯑꯩꯈꯣꯏꯁꯨ ꯅꯣꯡ ꯇꯥꯗꯦ ꯑꯗꯣ ꯑꯁ ꯋꯥꯗꯤ ꯋꯥꯅꯔꯅꯤ ꯂꯧꯃꯤꯁꯤꯡꯁꯦ ꯈꯔ ꯍꯟꯗꯛꯇꯤꯀꯣ
ꯍꯣꯏ
ꯂꯧ ꯅꯣꯡ ꯇꯥꯗꯕꯅꯤꯅ
ꯅꯣꯏꯔꯣꯝꯒꯤꯁꯤ ꯅꯣꯏꯒꯤꯗꯤ ꯂꯧꯁꯤꯡ ꯀꯃꯥꯏꯅ ꯇꯧꯔꯤꯒꯦ ꯅꯣꯏꯁꯨ ꯋꯥꯔꯝꯒꯅꯤꯗ
ꯆꯞ ꯃꯥꯟꯅꯩꯌꯦ ꯋꯥꯏꯌꯦ ꯑꯩꯈꯣꯏꯕꯨꯗꯤ ꯇꯨꯔꯦꯜꯗꯒꯤ ꯆꯤꯡꯈꯠꯂꯦ
ꯎꯝ ꯑꯗꯣ ꯑꯩꯈꯣꯏꯗꯣ ꯑꯃꯨꯛ ꯇꯨꯔꯦꯟꯗꯣ ꯅꯛꯅꯗꯕ ꯑꯩꯈꯣꯏꯅ ꯑꯃꯨꯛ ꯅꯛꯅꯗꯕ
ꯇꯤ ꯏꯁ ꯐꯧ ꯀꯩꯀꯥ ꯊꯥꯗꯕꯗꯤ ꯌꯥꯗꯕꯅꯤꯅ ꯑꯗꯨꯝ ꯀꯩꯅꯣꯗꯤ ꯇꯧꯔꯅꯤꯀꯣ
ꯍꯣꯏ
ꯈꯪꯗꯦ ꯇꯧꯔꯤꯁꯤ ꯐꯧ ꯅꯣꯏꯗꯤ ꯑꯥ ꯐꯧ ꯆꯍꯤ ꯈꯨꯗꯤꯡꯒꯤ ꯑꯗꯨꯝ ꯐꯖꯅ ꯊꯣꯛꯄ꯭ꯔꯣ
ꯑ ꯃꯃꯥꯡ ꯆꯍꯤꯒꯗꯤ ꯑꯗꯨꯝ ꯊꯣꯛꯑꯦ ꯈꯔꯥ ꯍꯟꯇꯛꯀꯤꯗꯤ ꯈꯪ ꯍꯟꯇꯛꯀꯤꯗꯤ ꯅꯣꯡꯁꯤ ꯅꯣꯡꯁꯦ ꯍꯧꯖꯤꯛꯁꯨ ꯈꯣꯡꯉꯤꯗꯅ
ꯑ ꯇꯥꯗ꯭ꯔꯦꯕ ꯅꯣꯡꯁꯦ ꯑꯗꯨꯝ ꯃꯪꯗꯤ ꯑꯗꯨꯝ ꯃꯪꯕ
ꯑ ꯃꯪꯕ
ꯑ
ꯃꯃꯥꯡꯗ ꯃꯃꯥꯡꯗꯕꯨꯗꯤ ꯃꯃꯥꯡ ꯆꯍꯤꯗꯕꯨꯗꯤ ꯈꯔꯥ ꯊꯣꯛꯑꯦ
ꯑꯥ
ꯑꯗꯣ ꯍꯟꯗꯛ ꯆꯍꯤꯒꯤꯁꯤ ꯈꯪꯗ꯭ꯔꯦ ꯅꯣꯡ ꯇꯥꯗꯕꯁꯤꯗ ꯃꯊꯥ ꯁꯥꯏꯅꯦ ꯀꯩꯅꯣ ꯇꯦꯛꯇ꯭ꯔꯁꯨ ꯈꯣꯏꯕꯨꯗꯤ ꯈꯣꯏꯗꯣꯛꯑꯨꯔꯦꯕ
ꯎꯝ ꯅꯣꯡ ꯇꯥꯗꯦ ꯃꯊꯥ ꯁꯥꯏ
ꯃꯊꯥ ꯁꯥꯏ ꯃꯊꯥ ꯁꯥꯏ ꯀꯣꯏꯕ ꯀꯩꯀꯥꯗꯤ ꯆꯠꯇ꯭ꯔꯕꯣ
ꯀꯣꯏꯕ ꯆꯠꯇ꯭ꯔꯦ ꯉꯁꯤꯗꯤ ꯋꯥꯔꯦ ꯊꯕꯛ ꯍꯜꯂꯛꯄꯗ ꯉꯥꯏꯔꯤꯅ
ꯂꯥꯏ ꯍꯔꯥꯎꯕ ꯈꯣꯠꯂꯔꯕꯗꯤ ꯂꯥꯏ ꯍꯔꯥꯎ ꯃꯇꯝꯅꯤꯅ ꯂꯥꯏ ꯍꯔꯥꯎꯗ꯭ꯔꯣ ꯅꯣꯏ ꯑꯗꯥꯏꯗꯤ
ꯑꯩꯈꯣꯏ ꯍꯟꯗꯛꯁꯦ ꯂꯥꯏꯁꯦ ꯑ ꯍꯔꯥꯎꯗꯦ ꯅꯨꯃꯤꯠ ꯌꯥꯝ ꯑ ꯍꯔꯥꯎꯕꯗꯤ ꯍꯔꯥꯎꯋꯦꯕ ꯅꯨꯃꯤꯠ ꯌꯥꯝ ꯁꯥꯡꯉꯗꯤ ꯍꯔꯥꯎꯗ꯭ꯔꯦ ꯅꯨꯃꯤꯠ ꯅꯤꯅꯤ ꯍꯨꯝꯅꯤꯗꯤ ꯍꯔꯥꯎꯔꯦ ꯖꯒꯣꯏ ꯑꯃꯨꯔꯛ ꯁꯥꯍꯧꯔꯦ
ꯑꯥ
ꯑꯗꯨꯒ ꯅꯨꯃꯤꯠ ꯍꯨꯝꯅꯤꯗ ꯂꯣꯏꯁꯤꯟꯒ꯭ꯔꯦ
ꯑꯣ ꯐꯩꯌꯦ ꯑꯩꯈꯣꯏꯔꯣꯝꯒꯤꯅ ꯑꯃꯨꯛ ꯂꯥꯏꯖꯦ ꯑꯝꯇ ꯍꯔꯥꯎꯒꯤꯗꯦ ꯂꯥꯏ ꯐꯤꯖꯣꯜ ꯍꯣꯡꯉꯒ ꯇꯣꯛꯈꯤꯕꯗꯣ ꯑꯗꯨ ꯉꯥꯛꯇ ꯉꯥꯏꯔꯦ
ꯑꯣ ꯀꯩꯒꯤꯅꯣ ꯂꯥꯏ ꯐꯤꯖꯣꯜ ꯍꯣꯡꯉ ꯇꯣꯛꯏꯗꯤ
ꯑꯗꯣ ꯈꯪꯗꯦ ꯃꯣꯏꯖꯦ ꯀꯃꯥꯏ ꯇꯧꯕꯅꯣ ꯂꯥꯏ ꯍꯔꯥꯎꯕ ꯌꯥ ꯑ ꯁꯝꯖꯟꯒ꯭ꯔꯦꯕ
ꯎꯝ ꯅꯨꯡꯉꯥꯏꯇꯕꯅꯤ ꯁꯨꯃꯥꯏꯅ ꯂꯥꯏ ꯍꯔꯥꯎꯕ ꯁꯝꯖꯟꯒꯤꯕ ꯑꯗꯒꯤ ꯊꯨꯅ ꯂꯣꯏꯁꯤꯟꯕꯁꯦ ꯃꯇꯝꯖꯤ ꯌꯧꯔꯛ ꯑꯀꯥꯟꯗ ꯀꯨꯝꯍꯩꯖꯦ ꯃꯄꯨꯡ ꯐꯥꯗꯕꯩ ꯇꯥꯏꯞꯇ ꯇꯧꯕꯗꯣ ꯏꯁꯥꯗ
ꯍꯣ ꯍꯣꯏ ꯑꯗꯣ ꯑꯩꯈꯣꯏ ꯁꯣꯝꯒꯤꯗꯤ ꯂꯥꯏ ꯍꯔꯥꯎꯔꯗꯤ ꯂꯥꯏ ꯍꯔꯥꯎꯕ ꯂꯣꯏꯕꯒ ꯏꯁꯩ ꯇꯧꯕꯅꯦ ꯈꯪꯗꯦ ꯂꯤꯂꯥ ꯇꯧꯕꯅꯦ ꯌꯥꯝ ꯇꯧꯔꯝꯃꯤꯗꯅ ꯍꯧꯖꯤꯛꯇꯤ ꯂꯤꯂꯥꯖꯨ ꯌꯦꯡꯕ ꯐꯪꯒꯤꯗ꯭ꯔꯦ ꯏꯁꯩꯖꯨ ꯌꯦꯡꯕ ꯐꯪꯒꯤꯗ꯭ꯔꯦ
ꯎꯝ ꯀꯨꯏꯔꯦꯗ ꯂꯤꯂꯥ ꯏꯁꯩꯒ ꯌꯦꯡꯗꯕ ꯀꯨꯏꯔꯦ ꯑꯩꯈꯣꯏꯁꯨ
ꯍꯣꯏ
ꯀꯩꯗꯧꯔꯤꯅꯣ ꯈꯪꯗꯦ
ꯏꯃꯨ ꯏꯃꯨꯡ ꯗꯗꯥ ꯍꯣꯏ ꯏꯃꯥ ꯍꯣꯏ ꯀꯀꯥ ꯍꯣꯏꯗꯤ ꯑꯅꯥ ꯑꯌꯦꯛ ꯌꯥꯎꯗꯦꯀꯣ
ꯌꯥꯎꯗꯦ ꯌꯥꯎꯗꯦ ꯑꯅꯥ ꯑꯌꯦꯛꯀ ꯅꯪꯕ ꯌꯥꯕ ꯅꯠꯇꯦ
ꯍꯣ ꯍꯣꯏ ꯃꯣꯏ ꯊꯕꯛ ꯏꯪꯈꯥꯡꯗꯤ ꯑꯗꯨꯝ ꯆꯠꯂꯤ
ꯑꯥꯎ ꯆꯠꯂꯤꯌꯦ ꯑꯗꯨꯝ ꯑꯩꯈꯣꯏ ꯏꯃꯥ ꯍꯣꯏꯕꯨꯗꯤ ꯂꯧ ꯅꯨꯡ ꯑꯗꯨꯝ ꯆꯠꯂꯦ ꯃꯣꯏꯅ ꯊꯕꯛ ꯆꯠꯂꯒꯅ ꯆꯠꯅꯔꯦ ꯆꯠꯇꯕ ꯑꯩꯈꯣꯏ ꯏꯃꯥꯍꯣꯏ ꯑꯩꯈꯣꯏ ꯕꯥꯍꯣꯏꯅ ꯂꯧꯅꯨꯡ ꯆꯠꯂꯦ ꯍꯜꯂꯛꯑꯒꯅ ꯉꯍꯥꯛ ꯉꯍꯥꯛ ꯃꯇꯦꯡ ꯄꯥꯡꯉꯦ
ꯑꯣ ꯍꯧꯖꯤꯛꯇꯤ ꯂꯧꯆꯤꯡꯒꯤ ꯃꯇꯝꯅꯤꯅ ꯂꯧꯕꯨꯛꯇꯖꯨ ꯑꯅꯝꯕ ꯂꯩꯅꯔꯝꯕ ꯂꯩꯔꯝꯃꯅꯤꯗꯣ
ꯀꯥꯖꯨꯅꯦ ꯐꯪꯅꯗ꯭ꯔꯕꯅꯤꯅꯅꯦ ꯋꯥꯏꯌꯦꯕ ꯑꯗꯨꯅꯦꯃꯦ ꯀꯩꯅꯣ ꯇꯧꯗꯦꯕ ꯋꯥꯏ ꯑꯣ ꯐꯧꯕꯣꯠꯁꯦ ꯀꯌꯥ ꯊꯣꯛꯀꯦ
ꯑꯩꯈꯣꯏꯖꯦ ꯆꯍꯤ ꯑꯃꯒꯤ ꯐꯥꯎꯕꯣꯠ ꯀꯨꯟ ꯀꯨꯟꯃꯉꯥ ꯀꯨꯟ ꯀꯨꯟꯇꯔꯦꯠ ꯄꯧ ꯃꯅꯨꯡꯗ ꯑꯗꯨꯝ ꯍꯥꯞꯄꯦꯕ
ꯑꯣ
ꯑꯗꯣ ꯍꯟꯗꯛ ꯃꯃꯥꯡꯒꯤꯅ ꯑꯃꯨꯛ ꯃꯃꯥꯡ ꯃꯃꯥꯡꯒꯤꯅ ꯑꯃꯨꯛ ꯀꯨꯟꯊ꯭ꯔꯥ ꯃꯌꯥꯃꯨꯛ ꯊꯣꯛꯑꯦ
ꯑꯥ꯫
ꯑꯗꯣ ꯈꯪꯗꯦ ꯍꯟꯗꯛꯇꯤ ꯅꯣꯡꯁꯤꯡ ꯇꯥꯗꯅꯣ ꯀꯃꯥꯏꯅ ꯇꯧꯗꯣꯏꯅꯣ ꯈꯪꯗꯦ꯫ ꯋꯥꯔꯦ ꯅꯣꯡ ꯇꯥꯗꯕꯒꯤ ꯄꯥꯈꯠꯂꯦ ꯍꯥꯏꯕ꯫
ꯍꯣꯏ ꯀꯃꯥꯏꯅ ꯇꯧꯗꯣꯏꯅꯣ ꯃꯥꯡꯗꯣꯏꯅꯦ ꯅꯣꯡꯗꯣ ꯇꯥꯗ꯭ꯔꯗꯤ ꯋꯥꯗꯣꯏꯅꯦ ꯍꯥꯏꯕ꯫ ꯃꯥꯡꯗ꯭ꯔꯣ ꯋꯥꯅ ꯇꯥꯡꯗꯣꯔꯤꯕꯅꯤ ꯋꯥꯅ ꯍꯣꯠꯅꯕ ꯃꯌꯥꯝꯗꯣ꯫ ꯀꯩꯝ ꯀꯥꯟꯅꯔꯣꯏꯗꯣꯏꯅꯦ ꯍꯥꯏꯕ ꯀꯝꯇ ꯀꯥꯟꯅꯗ꯭ꯔꯗꯤ ꯑꯔꯦꯝꯕ ꯇꯥꯗ꯭ꯔ ꯃꯇꯝ ꯃꯥꯡꯕꯗꯣ ꯃꯇꯝꯁꯨ ꯃꯥꯡꯕ ꯏꯁꯥꯁꯨ ꯋꯥꯕ꯫ ꯑꯗꯨ ꯅꯤꯗ꯫
ꯍꯣꯏ ꯌꯦꯡꯉ ꯃꯑꯣꯡ ꯃꯑꯣꯡ ꯌꯦꯡꯉꯒ ꯇꯧ ꯇꯥꯕꯅꯤ ꯅꯠꯇ꯭ꯔꯥ꯫
ꯍꯣꯏ꯫ ꯅꯣꯏ ꯑꯗꯥꯏꯗꯤ ꯂꯥꯏ ꯂꯥꯏ ꯖꯒꯣꯏ ꯁꯥꯕꯗꯤ ꯃꯥꯇꯩ ꯃꯅꯥꯎ ꯃꯥꯇꯩ ꯃꯅꯥꯎꯒ ꯁꯥꯕ꯭ꯔꯣ꯫
ꯑꯣ ꯑꯣ ꯑꯣ ꯁꯥꯏꯌꯦ ꯀꯩꯅꯣꯒꯤꯗ ꯑꯥ꯫ ꯀꯩꯕ ꯃꯣꯏ ꯖꯒꯣꯏ ꯑꯃ ꯃꯃꯤꯡ ꯑꯃ ꯍꯥꯏꯗꯥꯏꯅꯦ ꯀꯩꯕꯥ꯫ ꯑꯥ ꯀꯩ ꯑꯥ ꯑꯥ ꯑꯥ ꯐꯨꯡꯒꯥꯏꯖꯒꯣꯏ꯫ ꯃꯨꯡꯒꯥꯔꯦꯜ ꯖꯒꯣꯏ ꯁꯥꯕꯗꯣ ꯁꯥꯏ ꯅꯣꯏꯗꯤ ꯁꯥꯗ꯭ꯔꯣ꯫
ꯑꯩꯈꯣꯏꯒꯤꯁꯨ ꯁꯥꯏ ꯐꯨꯡꯒꯥꯔꯦꯟ ꯖꯒꯣꯏꯕꯨꯗꯤ ꯁꯥꯏꯌꯦꯕꯀꯣ ꯑꯗꯨꯒ ꯑꯩꯈꯣꯏꯒꯤ ꯂꯥꯏꯕꯨꯡ ꯆꯣꯡ ꯑꯩꯈꯣꯏ ꯂꯥꯏꯕꯨꯡ ꯆꯣꯡꯕꯒꯤ ꯂꯥꯏ ꯄꯨꯕ ꯀꯩꯀꯥ ꯇꯧꯕꯗꯣ ꯑꯗꯨꯗꯣ ꯃꯥꯇꯩ ꯃꯅꯥꯎ ꯃꯤꯇꯩ ꯃꯅꯥꯎꯁꯨ ꯄꯨꯍꯜꯂꯦ ꯍꯥꯏ ꯅꯣꯏꯁꯨ ꯄꯨ ꯅꯣꯏꯗꯥꯏꯗꯤ ꯄꯨꯍꯟꯕ꯭ꯔꯥ꯫
ꯀꯩ ꯃꯥꯇꯩꯅꯥꯎ ꯃꯥꯇꯩꯅꯥꯎ ꯂꯥꯏ ꯄꯨꯍꯟꯕ꯫
ꯑꯥ ꯂꯥꯏ ꯂꯥꯏꯕꯨꯡ ꯆꯣꯡꯕꯒꯤ ꯂꯥꯏ꯫ ꯑꯩꯈꯣꯏꯒꯤ ꯀꯩꯅꯣꯒ ꯐꯤ ꯊꯥꯔꯒ ꯄꯨꯅꯕꯗꯣ ꯑꯃꯅ ꯄꯤꯌꯦ ꯄꯥꯏꯗꯅ꯫
ꯑꯥ ꯑꯥ ꯑꯥ ꯑꯗꯨꯃꯥꯏꯅ ꯃꯥꯇꯩ ꯃꯅꯥꯎ ꯄꯨꯕꯗꯣ ꯑꯩꯈꯣꯏꯁꯨ ꯄꯨꯏꯌꯦ ꯃꯥꯇꯩ ꯃꯅꯥꯎ ꯑꯗꯨꯃꯥꯏꯅ꯫
ꯑꯣ ꯑꯗꯣ ꯑꯩꯈꯣꯏꯔꯣꯝꯒꯤꯗꯤ ꯑꯃꯨꯛ ꯑꯁꯣꯝ ꯈꯨꯔꯥꯏꯔꯣꯝꯒꯤꯗꯤꯅꯦ ꯈꯪꯉꯕ ꯑꯗꯨꯃꯥꯏꯅ ꯇꯧ ꯗꯦꯉꯣ ꯃꯥꯇꯩ ꯃꯅꯥꯎ ꯅꯠꯇ꯭ꯔꯁꯨ ꯄꯨꯕ ꯌꯥꯏ ꯑꯩꯈꯣꯏ ꯁꯤꯒꯤꯗꯤ ꯑꯃꯨꯛ ꯃꯥꯇꯩ ꯃꯅꯥꯎ꯫ ꯄꯨꯗ꯭ꯔꯗꯤ ꯌꯥꯗꯦꯕ ꯈꯪꯉꯕ꯫
ꯑꯥ꯫
ꯑꯗꯣ ꯑꯩꯈꯣꯏ ꯑꯁꯣꯅꯥꯀꯅꯟ ꯑꯗꯣꯟꯆꯥ ꯑꯩꯈꯣꯏ ꯏꯆꯦꯔꯝꯒꯤꯗꯨꯗꯤꯅꯦ ꯈꯪꯕ꯭ꯔꯥ꯫ ꯃꯣꯏꯗꯤ ꯃꯤꯇꯩ ꯃꯅꯥꯎꯄꯨꯗ꯭ꯔꯁꯨ ꯌꯥꯏꯌꯦ꯫
ꯑꯣ ꯑꯗꯨꯗꯤ ꯃꯧ ꯃꯇꯨ ꯊꯤꯕ ꯑꯣꯏꯔꯁꯨ ꯃꯌꯨꯝ ꯃꯧ ꯑꯣꯏꯔꯁꯨ꯫ ꯑꯗꯨꯝ ꯄꯥꯔ ꯄꯨꯕ ꯌꯥꯕ꯫
ꯑꯥ ꯌꯥꯕ ꯍꯣꯏ ꯃꯧ ꯑꯣꯏꯔꯒꯅ ꯃꯧ ꯃꯁꯦꯟ ꯄꯥꯗꯣꯏꯕ꯫
ꯑꯣ ꯑꯣ ꯅ ꯑꯣ ꯅ ꯂꯩꯁꯥꯕꯤ ꯄꯨꯌꯕꯔ ꯑꯗꯨꯃꯥꯏꯅ꯫
ꯑꯥ꯫
ꯑꯣ ꯐꯩꯅꯦ ꯑꯗꯨꯗꯤ꯫
ꯃꯧꯒꯤ ꯄꯨꯅꯕ ꯄꯣꯠꯇꯣ ꯂꯩꯁꯥꯕꯤꯅ ꯄꯨꯕꯕꯨꯗꯤ ꯌꯥꯗꯦꯕ ꯈꯪꯉꯕ꯫ ꯑꯗꯣ ꯃꯥꯏ ꯃꯥꯏ ꯄꯥꯔꯇꯤ ꯃꯥꯏ ꯃꯥꯏ ꯅꯨꯄꯥꯒ ꯅꯨꯄꯤꯒ ꯄꯨꯅꯩꯗꯅ꯫
ꯑꯥ꯫
ꯑꯗꯣ ꯑꯩꯈꯣꯏ ꯆ‌ꯦ ꯔꯣꯝꯒꯤꯗꯤ ꯄꯨ ꯄꯨꯗꯔꯁꯨ ꯌꯥꯏꯑꯕ ꯑꯩꯈꯣꯏꯅ ꯑꯩꯅ ꯄꯨꯅꯤꯡꯉꯦꯅ ꯑꯩ ꯅꯨꯄꯥ ꯂꯩꯇ꯭ꯔꯁꯨ ꯑꯩ ꯂꯥꯏ ꯄꯨꯕ ꯌꯥꯏꯑꯕ ꯍꯧꯖꯤꯛꯀꯤ ꯑꯩꯈꯣꯏ ꯃꯧꯒꯤ ꯄꯣꯠꯇꯣ ꯄꯨꯕꯔꯒ ꯆꯠꯄ ꯌꯥꯏꯑꯕ꯫
ꯑꯣ꯫ ꯃꯥꯟꯅꯗꯦꯀꯣ ꯑꯗꯨꯗꯤ ꯂꯝ ꯑꯃꯒ ꯑꯃꯒ ꯂꯥꯏ ꯍꯔꯥꯎꯕꯁꯦ꯫
ꯑꯥ ꯃꯥꯟꯅꯗꯦ ꯑꯗꯨꯒ ꯃꯣꯏꯔꯣꯝꯒꯤꯗꯤ ꯑꯃꯨꯛ ꯗꯣꯂꯥꯏ ꯑꯍꯨꯝ ꯁꯨꯏꯌꯦ꯫ ꯃꯤꯒꯤꯗꯤ ꯗꯣꯂꯥꯏ ꯑꯃꯃꯝ ꯗꯪ ꯁꯨꯅꯗ꯭ꯔꯥ ꯑꯩꯈꯣꯏꯒꯤꯅ ꯑꯃꯨꯛ ꯂꯥꯏꯗꯣ ꯌꯥꯝ ꯆꯥꯎꯅ ꯀꯣꯜꯂꯦꯕ ꯈꯪꯉꯕ꯫
ꯑꯣ
ꯑꯈꯣꯏ ꯆ‌ꯦꯍꯣꯏꯔꯣꯝꯒꯤꯗꯣ ꯑꯗꯨꯅ ꯗꯣꯂꯥꯏ ꯑꯍꯨꯝ ꯁꯨꯏꯌꯦꯕ
ꯑꯣ ꯑꯗꯨꯅ ꯗꯣꯂꯥꯏ ꯑꯍꯨꯝ ꯁꯨꯕꯅ ꯑꯁ ꯂꯥꯏꯔꯝ ꯊꯣꯛꯄꯗꯒꯗꯤ ꯅꯨꯡꯉꯥꯏꯔꯒꯅꯤ ꯌꯦꯡꯕ
ꯑꯁ ꯅꯨꯡꯉꯥꯏꯌꯦ ꯑꯗꯨꯅꯅꯦ ꯃꯣꯏꯅ ꯂꯥꯛꯑꯣꯅꯦ ꯌꯦꯡꯕ ꯂꯥꯛꯑꯣꯅꯦꯅ ꯍꯥꯏꯗꯣꯏꯅꯦꯕ ꯑꯩꯅ ꯅꯣꯡꯃꯇꯁꯨ ꯂꯦꯛ ꯀꯦ ꯇꯧꯕꯁꯦ ꯍꯦꯛꯇ ꯌꯥꯗꯕ ꯇꯥꯏꯞ ꯊꯕꯛ ꯑꯉꯥꯡꯁꯤꯡ ꯆꯥꯎꯁꯜꯂꯛꯄꯅꯤꯅ
ꯍꯣ
ꯑꯗꯨꯅ ꯂ‌ꯦꯛꯑꯒ ꯑꯝꯇ ꯆꯠꯂꯒ ꯌꯦꯡꯉꯨꯒꯦ ꯇꯧꯅꯦ ꯑꯉꯥꯡꯁꯤꯡꯁꯦ ꯄꯨꯔꯒ ꯃꯣꯏꯗꯤ ꯁꯪꯒꯣꯜ ꯇꯣꯡꯕꯒꯁꯦ ꯁꯪꯒꯣꯜꯒꯁꯦ ꯏꯕꯦꯝꯃ ꯌꯥꯡꯈꯩ ꯍꯨꯝꯐꯨꯃꯨꯛꯀ ꯁꯨꯏꯌ‌ꯦ ꯈꯪꯉꯥꯕ ꯁꯪꯒꫭꯟ ꯇꯣꯡꯕꯁꯤꯗ
ꯑꯣ ꯍꯣꯏ ꯍꯣꯏ ꯐꯔꯦ ꯐꯔꯦ ꯅꯪꯁꯨ ꯊꯕꯛ ꯂꯣꯏꯁꯤꯟꯖꯔꯣ
ꯑꯧ ꯑꯧ ꯂꯣꯏꯁꯤꯜꯂꯒꯦ ꯂꯣꯏꯁꯤꯜꯂꯒꯦ ꯅꯪꯁꯨ ꯅꯪꯒꯤ ꯅꯊꯧ ꯇꯧꯖꯔꯛꯀꯣ ꯑ ꯑꯩꯅ ꯑꯣ ꯊꯝꯃꯦ ꯊꯝꯃꯦ ꯑ ꯑꯩꯁꯨ ꯊꯕꯛ ꯏꯪꯒꯥꯡ ꯂꫭꯏꯁꯜꯂꯨꯒꯤꯒ‌ꯦ
ꯑꯥ
ꯑ ꯑꯃꯥꯖ‌ꯦ